ꯇꯥꯕ꯭ꯔꯣ
ꯇꯥꯏ
ꯀꯩꯗꯧꯔꯤꯅꯣ
ꯍꯥ
ꯀꯩꯗꯧꯔꯤꯅꯣ
ꯁꯨꯝ ꯐꯝꯔꯒ ꯂꯩꯗ ꯑꯗꯨꯝ ꯑꯉꯥꯡ
ꯌꯨꯝꯗ ꯂꯩꯕ꯭ꯔꯣ ꯀꯥꯏ ꯂꯩꯕ꯭ꯔꯣ
ꯅꯪꯗꯤ
ꯍꯥꯥ
ꯅꯪꯗꯤ ꯀꯩꯗꯧꯔꯤꯅꯣꯕ
ꯑꯩꯖꯨ ꯐꯝꯃꯒ ꯂꯩꯌꯦ ꯃꯄꯥꯟꯗ
ꯊꯕꯛ ꯁꯨꯗ꯭ꯔꯕꯣ
ꯉꯁꯤ ꯊꯕꯛ ꯁꯨꯗꯦ ꯍꯣꯏ ꯁꯥꯃꯟꯕꯒꯤ ꯌꯥꯗꯦꯅ ꯍꯥ
ꯀꯔꯤ ꯏꯟꯁꯥꯡ ꯆꯥꯔꯒꯦ
ꯑꯥꯏꯁ ꯑꯩꯈꯣꯏꯁꯦ ꯍꯋꯥꯏ ꯍꯋꯥꯏꯒꯤꯗꯣ ꯑꯁꯥꯡꯕꯗꯣ ꯑꯗꯨꯒ ꯈꯥꯃꯦꯟ ꯑꯈꯥꯕ ꯃꯥꯟꯕ ꯃꯥꯒꯤ ꯀꯩ ꯍꯥꯏꯁꯤꯔ ꯔꯥꯎꯟ ꯔꯥꯎꯟ ꯅꯠꯇꯕ ꯑꯃ ꯂꯩꯌꯦ ꯑꯗꯨꯒ ꯃꯤꯛꯁ ꯆꯥꯏꯗ ꯑꯂꯨꯒ ꯁꯧꯒ꯭ꯔꯤ ꯁꯨ ꯌꯥꯎꯋꯦ
ꯍꯥꯎꯋꯦ
ꯅꯣꯏꯗꯤ
ꯑꯩꯈꯣꯏꯗꯤ ꯍꯋꯥꯏ ꯍꯋꯥꯏ ꯍꯋꯥꯏꯅꯦ ꯄꯣꯠ ꯁꯦꯕꫭꯠꯇꫭ
ꯑꯥ
ꯑꯗꯨ ꯃꯦꯠꯂꯒ ꯆꯥꯔꯦ
ꯑꯥ
ꯃꯥꯏ ꯇꯧꯋꯤ ꯍꯥꯎꯇꯦ
ꯍꯥꯎꯇꯦ ꯍꯥꯎꯇꯁꯨ ꯆꯥꯛ ꯂꯥꯝꯃꯗꯤ ꯆꯥꯇꯥꯔꯦꯅ
ꯃꯥꯅꯤ ꯃꯥꯅꯤ ꯂꯥꯝꯃꯗꯤꯀꯣ
ꯍꯥꯎ ꯍꯥꯎꯕꯗꯤ ꯃꯊꯪꯗ ꯃꯨꯛ ꯆꯥꯔꯒ ꯂꯣꯏꯔꯦꯅ
ꯍꯣꯏ ꯍꯣꯏ ꯃꯥꯏ ꯇꯧ ꯇꯥꯏ
ꯎꯝ ꯑꯁ ꯌꯥꯗꯦꯅꯦ ꯅꯨꯡꯁꯥ ꯉꯁꯤꯁꯦ ꯃꯨꯛ ꯅꯨꯡꯁꯥ ꯀꯜꯂꯦꯅꯦ ꯑꯗꯨꯒꯤ
ꯊꯕꯛ ꯆꯠꯇ꯭ꯔꯕꫭ
ꯆꯠꯇꯦ ꯍꯣꯏ ꯌꯨꯝꯗ ꯑꯗꯨꯝ ꯂꯩꯔꯤꯅꯦ ꯗꯥꯏꯁꯨ ꯃꯄꯥꯟ ꯊꯣꯛꯑꯗꯤ ꯌꯥꯔꯔꯣꯏ ꯁꯤ ꯁꯤꯒꯨꯝꯕꯅ
ꯍꯣꯏ ꯑꯗꯨꯅꯦ ꯑꯁ ꯅꯨꯡꯁꯥ ꯌꯥꯝ ꯁꯥꯏ ꯅꯣꯡ ꯆꯨꯒꯗ꯭ꯔ ꯍꯥꯏꯔꯒ ꯈꯪ ꯕꯦꯔꯦꯟꯅꯤ ꯁꯤꯖꯟꯗꯒꯤ ꯅꯣꯡ ꯀꯩꯁꯨ ꯆꯨꯗꯦ
ꯎꯝ ꯅꯣꯡꯆꯨꯗꯤ ꯈꯔꯗꯤ ꯐꯔꯅꯤ ꯑꯁꯦꯡꯕꯅꯦ ꯐꯥꯗꯧꯕꯅꯦ
ꯑꯗꯨꯅꯤ
ꯅꯣꯡꯁꯦ ꯅꯨꯡꯗꯥꯡꯗ ꯈꯤꯇꯪ ꯈꯤꯇꯪꯒꯨꯝꯕ ꯇꯥꯏꯅꯦ
ꯍꯣꯏ
ꯍꯧꯖꯤꯛ ꯃꯇꯝꯗꯤꯅꯤ ꯐꯥꯎ ꯇꯥꯗꯕꯀꯣ
ꯑꯗꯨꯅꯦ
ꯎꯝ ꯅꯣꯏ ꯅꯣꯏ ꯑꯉꯥꯡꯖꯤꯡꯗꯤ ꯍꯜꯂꯛꯇ꯭ꯔꯤꯕꯣ
ꯑꯣꯍꯜꯂꯇ꯭ꯔꯤꯌꯦꯁꯤ
ꯍꯜꯂꯛꯇ꯭ꯔꯤꯌꯦ
ꯕꯦ ꯕꯔꯣꯗ ꯕꯔꯣꯗ ꯍꯜꯂꯛꯑꯅꯤ ꯑꯃꯗꯨꯅ ꯄꯨꯡ
ꯑꯣ ꯑꯣ
ꯍꯣꯏ ꯅꯪꯒꯤ ꯅꯪ ꯀꯅꯥꯒ ꯂꯩꯃꯤꯟꯅꯒꯦ ꯌꯥꯝ ꯂꯥꯡꯉꯦ
ꯍꯥꯥ
ꯀꯅꯥꯒ ꯂꯩꯃꯤꯟꯅꯒꯦ ꯌꯥꯝ ꯂꯥꯡꯉꯦꯕ
ꯆꯦꯡ ꯑꯣ ꯁꯦꯕ ꯆꯦꯡ ꯆꯦꯡ ꯌꯣꯟꯕ ꯂꯛꯏꯌꯦ ꯁꯤ ꯃꯇꯥꯏꯗ ꯂꯥꯎꯒ ꯂꯥꯛꯄꯒꯤꯅꯦ ꯆꯦꯡ ꯌꯣꯟꯕ
ꯑꯣ ꯑꯣ ꯑꯍꯥꯍꯥ
ꯒꯥꯔꯤꯗ ꯃꯥꯏꯗ ꯂꯥꯎꯔꯒ ꯆꯠꯂꯤꯅꯤ ꯆꯦꯡ ꯌꯣꯟꯕ ꯍꯥꯏꯅ
ꯑꯣ
ꯈꯪꯗꯦ ꯀꯩꯅꯣ
ꯌꯥꯝ ꯂꯥꯡꯕ ꯃꯈꯣꯟ ꯇꯥꯕ ꯑꯗꯨꯏ
ꯑꯗꯨꯅꯦ ꯁꯣꯔꯣꯛꯇ ꯃꯇꯥꯏꯗ ꯆꯠꯂꯤꯕꯒꯤꯅꯦ ꯃꯣꯏ ꯂꯥꯛꯑꯦꯁꯨ ꯎꯝ ꯌꯨꯝꯁꯦ ꯃꯤ ꯌꯥꯝ ꯂꯩꯕꯅꯤꯅꯀꯣ
ꯑꯗꯨꯅꯦ ꯍꯣꯏ
ꯀꯔꯤ ꯍꯥꯏꯁꯤꯔ ꯑꯁ ꯊꯕꯛ ꯂꯣꯏ ꯆꯠꯈ꯭ꯔꯗꯤ ꯅꯨꯡ ꯈꯔ ꯅꯨꯡꯉꯥꯏꯌꯦ ꯅꯠꯇ꯭ꯔꯗꯤ ꯇꯤꯒꯨꯝꯕ ꯂꯩꯔꯗꯤ ꯌꯥꯝ ꯂꯥꯡꯉꯤ ꯃꯤ ꯌꯥꯝꯕꯅꯤꯅ
ꯑꯣ ꯑꯗꯨꯃꯥꯏꯟ ꯇꯧꯔꯝꯃꯣ
ꯎꯝ ꯑꯗꯨ ꯌꯥꯗꯕꯅꯤꯅꯦ ꯅꯣꯏꯗꯤ ꯃꯤ ꯂꯩꯔꯝꯃꯣꯏ ꯏꯪꯇꯞ ꯂꯩꯔꯝꯅꯤ
ꯍꯣꯏ ꯑꯈꯣꯏꯗꯤ ꯑꯈꯣꯏ ꯈꯛꯇ ꯂꯩꯕꯅꯤꯅꯀꯣ
ꯑꯁꯤꯗꯤ ꯅꯨꯡꯉꯥꯏꯅꯦꯍꯥ
ꯎꯝ ꯑꯈꯣꯏ ꯃꯅꯥꯛꯇ ꯀꯩꯅꯣ ꯕꯁꯇꯔ ꯑꯃꯗꯤ ꯂꯩꯌꯦ ꯕꯁꯇꯔ ꯀꯣꯇꯔ ꯑꯃ ꯂꯩꯌꯦ ꯑꯗꯣ ꯃꯥꯁꯨꯃꯊꯟꯇ ꯂꯩꯕꯅꯦ ꯑꯈꯣꯏꯗꯤ ꯑꯈꯣꯏ ꯑꯉꯥꯡꯅ ꯂꯥꯡ
ꯑꯩꯁꯨ ꯑꯁ ꯏꯪ ꯇꯞꯄ ꯃꯐꯝꯗ ꯂꯩꯅꯤꯡꯕꯅꯤꯅꯦ ꯃꯈꯣꯟ ꯑꯃꯐꯥꯎ ꯇꯥꯗꯕ ꯃꯐꯝꯗꯀꯣ ꯑꯗꯨ ꯂꯩꯔꯗꯤ ꯄꯨ꯭ꯔꯥ ꯄꯤꯁ ꯂꯥꯏ ꯂꯩ ꯅꯨꯡꯉꯥꯏꯅꯤꯕ
ꯑꯗꯨꯅꯦ ꯑꯗꯨꯅꯦ ꯑꯩꯁꯨ ꯃꯤ ꯂꯥꯡꯕ ꯃꯐꯝꯗ
ꯎꯝ
ꯑꯗꯨ ꯌꯥꯝ ꯂꯥꯡꯉꯤꯗ ꯂꯥꯡꯕ
ꯎꯝ
ꯑꯗꯨ ꯑꯣꯏꯔꯁꯨ ꯂꯩꯌꯦꯗꯅ ꯈꯨꯂꯥꯡꯗ‌ꯣ
ꯑꯁ ꯃꯤ ꯌꯥꯜ ꯂ ꯂꯥꯡꯕ ꯃꯐꯝ ꯍꯥꯏꯁꯦ ꯂꯩꯕ ꯅꯨꯡꯉꯥꯏꯇꯦ ꯕꯣꯔꯤꯡꯁꯨ ꯌꯥꯝ ꯇꯧꯋꯦ ꯑꯈꯣꯏꯗꯤ ꯅꯨꯡꯗꯥꯡꯗꯁꯨ ꯌꯦꯡꯉꯣ ꯄꯨꯡ ꯃꯥꯄꯟ ꯇꯔꯥ ꯍꯥꯏꯕꯁꯤ ꯌꯥꯝ ꯇꯨꯝꯕ ꯌꯥꯠ ꯌꯥꯗ꯭ꯔꯤꯕ
ꯍꯣꯏ ꯑꯗꯨꯃꯥꯏꯅ ꯑꯁ ꯃꯤ ꯇꯨꯝꯅꯤꯡꯔꯝꯒꯅꯤ ꯍꯥꯏꯕꯩ ꯋꯥꯈꯜꯗꯣ ꯈꯜꯂꯔꯣꯏꯅꯦ
ꯑꯥ
ꯑꯗꯨꯝ ꯃꯥ ꯃꯥꯅ ꯊꯣꯛꯄ ꯑꯗꯨꯝ ꯇꯧꯕꯗ‌ꯣ ꯀꯣ
ꯆꯥꯛ ꯆꯥꯕꯗꯨꯁꯨ ꯈꯔꯗꯤ ꯑꯗꯨꯝ ꯄꯨꯡ ꯇꯔꯥ ꯍꯥꯏꯕꯁꯤ ꯆꯥꯗ꯭ꯔꯤꯕ ꯑꯗꯨꯝ
ꯍꯣꯏ ꯍꯧꯖꯤꯛꯇꯤ ꯕꯣꯜ ꯃꯇꯝꯁꯨ ꯑꯣꯏꯕꯅꯤꯅ ꯌꯥꯝ ꯌꯥꯝ ꯊꯦꯡ ꯊꯦꯡꯅ ꯆꯥꯅꯥ ꯇꯨꯝꯅꯕ ꯃꯥꯜꯂꯦ
ꯊꯦꯡꯉ‌ꯦ ꯊꯦꯡ ꯊꯦꯡ ꯇꯨꯝꯃꯦ ꯕꯣꯜ ꯕꯣꯜ ꯂ‌ꯣꯏꯗ꯭ꯔꯤꯐꯥꯎ ꯑꯗꯨꯝ ꯉꯥꯏꯕ ꯃꯤꯁꯨ ꯂꯩꯅꯥ ꯇꯨꯝ ꯇꯨꯝꯗꯅ
ꯍꯣꯏ ꯑꯗꯨꯅꯦ ꯈꯣꯏꯖꯤ ꯕꯣꯜꯁꯨ ꯀꯩꯁꯨ ꯌꯦꯡꯗ꯭ꯔꯦ ꯍꯦꯛ ꯍꯧꯕꯗꯒꯤ ꯕꯣꯜ ꯑꯃ ꯐꯥꯎ ꯌꯦꯡꯗ꯭ꯔꯤꯗ ꯑꯈꯣꯏꯗꯤ
ꯑ
ꯑꯗꯨꯝ ꯑꯈꯣꯏ ꯅꯨꯄꯥꯒꯤ ꯐꯣꯟꯗꯗꯤ ꯌꯦꯡꯕ ꯌꯥꯕ ꯑꯗꯨꯕꯨ ꯑꯗꯨꯝ ꯀꯔꯤ ꯍꯥꯏꯁꯤꯔꯥ ꯇꯨꯝꯕ ꯃꯇꯝ ꯑꯣꯏꯕꯅꯤꯅꯀꯣ
ꯑꯥ
ꯀꯩꯁꯨ ꯌꯦꯡ ꯌ‌ꯦꯡꯔꯒ ꯂꯣꯏꯕ ꯐꯥꯎ ꯌꯦꯡꯕꯗꯣ ꯌꯥꯝ ꯑꯈꯣꯏꯒꯤꯗꯤ ꯌꯥꯝ ꯋꯥꯡ
ꯍꯣꯏꯅ‌ꯦ ꯋꯥꯒꯅꯤ ꯀꯥꯏ ꯄꯨꯡ ꯕꯣꯜ ꯂꯣꯏꯕꯗꯤ ꯄꯨꯡ ꯑꯅꯤ ꯑꯅꯤ ꯑꯍꯨꯝ ꯑꯗꯨꯋꯥꯏ ꯂꯣꯏꯕꯅꯦ
ꯍꯣꯏ ꯑꯗꯨꯗꯤ ꯀꯗꯥꯏꯗꯒꯤ ꯑꯈꯣꯏꯗꯤ ꯑꯁ ꯑꯍꯤꯡ ꯑ ꯅꯨꯡꯊꯤꯟꯗ ꯇꯨꯝꯕ ꯃꯇꯝꯁꯨ ꯂꯩꯇꯦ
ꯎꯝ ꯇꯨꯝꯕ ꯄꯦꯟꯗ꯭ꯔꯗꯤ ꯌꯥꯝ ꯋꯥꯏ ꯁꯦꯡꯕꯅꯦ
ꯑꯗꯨꯅꯦ ꯑꯈꯣꯏꯗꯤ ꯃꯁꯥ ꯐꯠꯇꯕ ꯃꯤ ꯌꯥꯗꯦꯕ ꯑꯣ ꯑꯗꯨꯝ ꯉꯥꯎꯕꯀꯣ
ꯉꯔꯥꯡꯗꯨ ꯉꯔꯥꯡꯗꯨ ꯕꯣꯜ ꯄꯨꯡ ꯑꯃ ꯃꯈꯥꯏꯗ ꯂꯩꯕꯅꯦꯕ
ꯑꯣ
ꯑꯗꯨꯗꯣ ꯌ‌ꯦꯡ ꯌꯦꯡꯕ ꯉꯝꯗꯕꯒꯤ ꯇꯨꯝꯈ꯭ꯔꯝꯅꯤ ꯊ‌ꯦꯡ ꯊꯦꯡꯕꯒꯤ
ꯑꯩꯁꯨ ꯄꯨꯡ ꯑꯃ ꯄꯨꯡ ꯑꯃ ꯈꯔ ꯍꯦꯟꯕ ꯀꯥꯟꯗ ꯑꯥ ꯍꯧꯒꯠꯂꯦꯕ ꯏꯆꯥ ꯅꯨꯄꯤ ꯇꯣꯉꯥꯟꯅ ꯇꯨꯝꯕꯅꯤꯅ ꯐꯃꯨꯡ ꯇꯣꯉꯥꯟꯅ ꯇꯨꯝꯕꯅꯤꯅ ꯀꯃꯥꯏꯟ ꯇꯨꯝ ꯔꯥꯏꯅ ꯃꯣꯏꯅꯤꯁꯦ ꯇꯨꯝꯕꯗꯣ ꯇꯨꯝꯕ ꯀꯥꯟꯗ ꯑꯗꯨꯝ ꯃꯤ ꯑꯃꯗ ꯎꯝ ꯃꯈꯣꯡ ꯍꯦꯛꯇ ꯊꯥꯡꯒꯠꯄ ꯑꯗꯨꯃꯥꯏꯅ ꯍꯦꯛ ꯍꯦꯛ ꯇꯧꯋꯦꯕ ꯑꯗꯣ ꯌꯦꯡꯕꯗ ꯑꯁ ꯍꯧꯖꯤꯛꯇꯤ ꯕꯣꯜ ꯂꯥꯎꯔꯝꯒꯅꯤ
ꯍꯣꯔꯦꯟꯒꯤꯗꯤ ꯌꯦꯡꯒꯅꯤ ꯑꯩꯗꯤ
ꯄꯨꯡ ꯀꯌꯥꯗ ꯂꯩꯒꯦ
ꯍꯣꯔꯦꯟꯔꯣ ꯍꯣꯔꯦꯟꯁꯦ ꯄꯨꯡ ꯕꯥꯔꯣ ꯃꯈꯥꯏ ꯂꯩꯕ ꯃꯥꯜꯂꯦ
ꯑꯁ ꯂꯣꯏꯔꯦꯗ ꯑꯈꯣꯏꯗꯤ ꯑꯁ ꯀꯗꯥꯏꯗꯒꯤ ꯃꯗꯨꯗꯤ ꯑꯈꯣꯏꯗꯤ ꯁꯨꯨꯡ ꯉꯥꯏ ꯉꯥꯏꯕ ꯉꯝꯗꯦ
ꯕꯥꯔꯣ ꯃꯈꯥꯏꯗꯤ ꯌꯥꯝꯅ ꯀꯩ ꯍꯥꯏꯗꯣꯔ ꯌꯥꯝ ꯑꯗꯨꯝ ꯅꯝꯐꯨꯗꯒꯨꯝꯕ ꯌꯦꯡꯕ ꯌꯥꯏ ꯄꯨꯡꯈꯥꯏꯃꯛꯇꯒꯨꯝꯕꯗꯤ ꯀꯗꯥꯥꯏ ꯄꯨꯡ ꯑꯃ ꯃꯈꯥꯏ ꯑꯅꯤ ꯃꯈꯥꯏꯗꯨꯗꯤ ꯉꯝꯗ꯭ꯔꯦꯍꯦ
ꯎꯝ
ꯍꯧꯖꯤꯛ ꯕꯔꯣ ꯃꯈꯥꯏꯗꯩ ꯌꯦꯡꯉꯗꯤ ꯄꯨꯡ ꯑꯃ ꯃꯈꯥꯏ ꯑꯗꯨꯒꯨꯝꯕꯗ ꯂꯣꯏꯕ ꯌꯥꯏꯌꯦꯕ
ꯍꯣꯏ
ꯑꯗꯨꯏ ꯑꯗꯨꯁꯨꯔꯣ ꯍꯣꯔꯦꯟꯗꯤ ꯅꯨꯡꯉꯥꯏꯕꯒꯤꯅꯦ ꯍꯣꯔꯦꯟꯗꯤ ꯅꯨꯡꯉꯥꯏꯕ ꯇꯤꯝ ꯊꯣꯛꯄꯒꯤꯀꯣ ꯌꯦꯡꯒꯦ ꯇꯧꯕꯅꯤꯗ ꯍꯧꯔꯦꯟꯁꯦ ꯀꯩꯅꯣꯅꯦ ꯄꯣꯔꯇꯨꯒꯜꯒ ꯁꯄꯦꯅꯤꯕ
ꯑꯣ ꯄꯣꯔꯇꯨꯒꯜꯒ ꯁ꯭ꯄꯦꯟ ꯑꯣ ꯅꯨꯡꯉꯥꯏꯅꯤꯅꯦ ꯑꯗꯨꯗꯤ
ꯍꯣꯏ ꯅꯨꯡꯉꯥꯏꯕꯒꯤ ꯑꯗꯨꯝ ꯌꯦꯡꯉꯅꯤꯕ ꯍꯣꯔꯦꯟꯗꯤ ꯃꯤꯁꯤꯁꯨ ꯌꯥꯝ ꯌꯦꯡꯒꯅꯤ ꯈꯪꯉꯦ ꯐꯦꯟꯁ ꯌꯥꯝꯕꯅꯤꯅꯀꯣ ꯃꯥ ꯃꯥꯒꯤ ꯐꯦꯟꯁ ꯌꯥꯝꯕꯅꯤꯅ
ꯑꯗꯨꯅꯦ ꯑꯗꯨꯅꯦ ꯏꯁ ꯄꯣꯔꯇꯨꯒꯜ ꯄꯣꯔꯇꯨꯒꯜꯗꯤ ꯌꯥꯝ ꯐꯖꯅ ꯇꯧꯋꯦꯍꯦ ꯁꯄꯣꯔꯠꯇꯤ
ꯍꯣꯏ ꯍꯣꯔꯦꯟ ꯍꯣꯔꯦꯟ ꯌꯦꯡꯕ ꯇꯥꯔꯦ ꯍꯣꯔꯦꯟ ꯌꯦꯡꯁꯦ ꯍꯣꯔꯦꯟ ꯌꯦꯡꯕꯗ ꯃꯣꯏꯅ ꯉꯝꯗꯔꯗꯤ ꯎꯄꯥꯏ ꯂꯩꯇ꯭ꯔꯦ ꯃꯣꯏ
ꯑꯣ ꯉꯁꯤꯅ ꯂꯥꯁ ꯑꯣꯏꯔꯕꯣ
ꯍꯧꯖꯤꯛ ꯅꯠꯇꯦ ꯍꯧꯖꯤꯛ ꯍꯧꯖꯤꯛ ꯁꯥꯟꯅꯔꯤꯁꯦ
ꯍꯣꯏ
ꯉꯝꯕ ꯃꯈꯩꯗꯤ ꯀꯥꯏꯕ ꯉꯝꯗ꯭ꯔꯤꯈꯩ ꯉꯝꯗꯕ ꯃꯈꯩꯗꯤ ꯑꯗꯨꯝ ꯇꯣꯛꯈ꯭ꯔꯅꯤꯕ
ꯑꯗꯣ ꯑ ꯃꯣꯏꯅ ꯁꯥꯟꯅꯒꯗꯕ ꯃꯣꯏꯒꯤ ꯇ꯭ꯔꯟꯁꯦ
ꯑꯥ
ꯉꯁꯤꯅ ꯂꯥꯁ ꯑꯣꯏꯔꯕ꯭ꯔꯥ ꯍꯥꯏꯕ
ꯍꯣꯏ ꯂꯥꯁꯅꯦ ꯎꯝ ꯁꯥꯟꯅꯕ ꯈꯨꯗꯤꯡ ꯍꯧꯖꯤꯛꯇꯤꯀꯣ ꯍꯥꯟꯅꯗꯤ ꯁꯤꯔꯁꯨ ꯑꯗꯨꯝ ꯑꯃꯨꯛ ꯁꯥꯟꯅꯩ ꯗꯅ
ꯑꯣ
ꯍꯧꯖꯤꯛꯇꯤ ꯑ ꯑꯇꯣꯞꯄ ꯏꯁꯇꯦꯖ ꯀꯥꯕꯅꯤꯅ ꯌꯥꯗ꯭ꯔꯦꯕ ꯑꯗꯨꯗꯤ ꯉꯝꯗꯔ ꯑꯗꯨꯗꯤ ꯗꯨꯝ ꯑꯗꯨꯝ ꯊꯣꯛꯄ ꯇꯥꯔꯦ ꯋꯥꯔꯜ ꯀꯞꯇꯒꯤ ꯆꯪꯕ ꯌꯥꯗ꯭ꯔꯦ ꯉꯝꯕꯁꯤꯡ ꯈꯛꯇ ꯀꯥꯗꯕꯅꯤ ꯍꯣꯏ ꯎꯝ ꯉꯝꯃꯁꯤꯡ ꯈꯛꯇ ꯂꯧꯒꯅꯤꯕ ꯍꯧꯖꯤꯛꯇꯤ
ꯑꯣ ꯑꯣ
ꯑꯗꯨꯒꯤ ꯁꯥꯟꯅꯕꯗꯣ ꯀꯟꯒꯅꯤꯕ ꯅꯨꯡꯉꯥꯏ ꯌꯦꯕ
ꯍꯣꯏ ꯍꯣꯏ
ꯑꯗꯨꯒꯤꯅꯤꯗ
ꯀ꯭ꯋꯥꯇꯔ ꯐꯥꯏꯅꯦꯜ ꯆꯪꯉꯅꯤꯕ ꯍꯧꯖꯤꯛ ꯉꯝꯕꯁꯤꯡꯗꯤ ꯑꯗꯨꯒꯤꯅꯦ ꯅꯛꯁꯤꯜ ꯂꯛꯏꯕ
ꯑꯣ ꯑꯣ
ꯎꯍꯝ ꯑꯗꯨꯒ ꯃꯊꯪꯗꯁꯨ ꯑꯃꯨꯛ ꯅꯨꯡꯉꯥꯏꯅꯤ
ꯑꯗꯨꯅꯦ
ꯉꯔꯥꯡꯒꯤ ꯗꯨꯗꯤ ꯌꯥꯝ ꯅꯩꯔꯦ ꯅꯦ ꯉꯔꯥꯡ ꯅꯨꯡꯗꯥꯡꯗ ꯀꯩꯅꯣ ꯊꯣꯛꯈ꯭ꯔꯦ
ꯑꯗꯨꯗꯤ ꯍꯣꯔꯦꯟꯗꯤ ꯑꯩꯁꯨ ꯈꯔ ꯉꯟꯅ ꯇꯨꯝꯔꯒ ꯕꯥꯔꯣꯗ ꯌꯦꯡꯉꯁꯤꯔ ꯈꯪꯗꯦ ꯄꯣꯇꯨꯒꯜ
ꯍꯦ ꯄꯨꯡ ꯄꯨꯡ ꯇꯔꯥ ꯑꯗꯨꯋꯥꯏ ꯇꯨꯝꯃꯗꯤꯀꯣ
ꯑꯣꯏ
ꯄꯨꯡ ꯇꯔꯥ ꯑꯗꯨꯋꯥꯥꯏ ꯇꯨꯝꯔꯒ ꯄꯨꯡ ꯕꯥꯔꯣ ꯕꯥꯔꯣꯗ ꯍꯧꯒꯠ ꯆꯞ ꯆꯥꯔꯦ ꯁꯦꯡꯕ
ꯑꯣ ꯑꯣ ꯑꯣ ꯑꯩꯗꯤ ꯍꯦꯛꯇ ꯇꯨꯝꯈ꯭ꯔꯗꯤ ꯍꯧꯒꯠꯄ ꯉꯝꯗꯦꯅꯦ
ꯑꯦꯂꯥꯝꯒꯨꯝꯕ ꯊꯝꯃꯗꯤ ꯄꯨꯡꯐꯥ ꯐꯥꯅꯤ ꯕꯥꯔꯣꯇꯨꯝ ꯑꯦ ꯕꯔꯣ ꯃꯛ ꯕꯔꯣꯗ ꯍꯧꯒꯠꯂꯗꯤ ꯕꯔꯣ ꯃꯈꯥꯏꯗ ꯆꯞ ꯆꯥꯔꯅꯤ ꯕꯣꯜꯗꯣ
ꯑꯣ ꯏꯁꯄꯦꯟꯁꯨ ꯐꯖꯅ ꯇꯧꯕ ꯃꯥꯜꯂꯦꯀꯣ
ꯍꯣꯏ ꯍꯩꯕ ꯇꯤꯝ ꯍꯩꯕ ꯇꯤꯝ ꯉꯥꯛꯇꯅꯤꯅ ꯍꯣꯔꯦꯟꯗꯤ ꯐꯖꯒꯅꯤꯕ ꯀꯅꯥꯅ ꯉꯝꯃ ꯉꯝꯗꯕꯗꯨꯗꯤ ꯈꯪꯉꯅꯤꯅꯥ ꯁꯥꯅꯕꯗ
ꯑꯁ ꯏꯁꯄꯦꯟꯒ ꯄꯣꯔꯇꯨꯒ ꯍꯥꯏꯕꯀꯣ
ꯁꯞꯄꯣꯇꯔ ꯎꯝ
ꯃꯤ ꯈꯔꯗꯤ ꯑꯁ ꯃꯤ ꯈꯔꯗꯤ ꯁꯞꯄꯣꯔꯠ ꯇꯧꯕꯁꯦ ꯑꯥ ꯀꯩꯅꯣ ꯎꯝ ꯄꯩꯁꯥꯒ ꯊꯥꯅꯔꯒ ꯑꯗꯨꯝ ꯀꯩꯅꯣ ꯇꯧꯔ ꯂꯩꯅꯦ
ꯇꯧꯕꯅꯦ ꯑꯩꯁ ꯉꯔꯥꯡꯒꯤ ꯉꯔꯥꯡꯒꯤ ꯀꯩꯅꯣꯗꯤ ꯕ꯭ꯔꯥꯖꯤꯜꯒꯤ ꯁꯥꯅꯕꯗꯨꯗꯤ ꯈꯔꯗꯤ ꯀꯞꯄꯁꯨ ꯌꯥꯎꯋꯤꯅꯦ ꯕ꯭ꯔꯖꯤꯜꯒꯤ ꯐꯦꯟꯁꯤꯡꯗꯣ ꯉꯝꯗꯕꯒꯤ
ꯑꯣ ꯉꯝꯗ꯭ꯔꯦ
ꯕ꯭ꯔꯥꯖꯤꯜ ꯊꯣꯛꯈ꯭ꯔꯦ ꯎꯄꯥꯏꯇꯦ
ꯑꯁ ꯎꯄꯥꯏ ꯂꯩꯇ꯭ꯔꯦ ꯑꯗꯨꯗꯤ
ꯉꯝꯗꯦ ꯃꯥ ꯃꯣꯏꯗꯣ ꯅꯣꯔꯋꯦꯅ ꯀꯥꯈ꯭ꯔꯦ
ꯑꯣ ꯑꯣ ꯅꯣꯔꯋꯦꯁꯨ ꯐꯖꯅ ꯇꯧꯕ ꯃꯥꯜꯂꯦꯗ
ꯇꯧꯋꯦ ꯇꯧꯋꯦ ꯑꯩ ꯃꯤ ꯃꯁꯝ ꯀꯩꯅꯣ ꯍꯧꯖꯤꯛ ꯀꯟꯅ ꯀꯩꯅꯣ ꯆꯠꯂꯤꯗꯣ
ꯑꯣ ꯑꯣ ꯑꯣ ꯈꯪꯉꯦ ꯈꯪꯉꯦ ꯋꯥꯡꯕꯗꯣ
ꯍꯣꯏ ꯑꯗꯨ ꯑꯗꯨꯅ ꯅꯩꯔꯤꯅꯦ ꯃꯥꯅ__ ꯆꯜꯂꯤꯅꯤꯅꯦ ꯒꯣꯜ ꯑꯅꯤ ꯑꯗꯨꯒꯤꯅꯤꯅꯦ ꯃꯥꯗꯣ ꯌꯥꯝꯅ ꯀꯩ ꯍꯥꯏꯁꯤꯔ ꯃꯤꯝꯁꯇꯥ ꯌꯥꯎꯕꯒꯤ ꯃꯥꯗꯨ ꯚꯥꯏꯔꯦꯜ ꯆꯠꯄꯒꯤꯀꯣ ꯑꯗꯨꯝ ꯀꯩꯅꯣ ꯇꯧꯋꯦꯕ
ꯑꯣ ꯑꯣ ꯑꯩꯗꯤ ꯑꯗꯨꯝ ꯎꯗꯤ ꯎꯕꯀꯣ ꯑꯥ ꯃꯤꯅ ꯏꯁꯇꯤꯛ ꯀꯔꯒꯨꯝꯕ ꯊꯥꯕꯁꯦ ꯑꯗꯨꯝ ꯎꯗꯤ ꯎꯕ ꯑꯗꯨꯕꯨ ꯃꯣꯏꯒꯤ ꯄ꯭ꯂꯦꯌꯔ ꯃꯣꯏꯒꯤ ꯒꯦꯝꯗꯤ ꯑꯩꯗꯤ ꯀꯩꯁꯨ ꯌꯦꯡꯕꯤꯗꯕ
ꯃꯣꯏꯒꯤꯗꯣ ꯃꯣꯏꯗꯤ ꯁꯞꯄꯣꯔꯠꯇꯔꯁꯤ ꯌꯥꯝꯅ ꯐꯖꯩꯌꯦꯕꯀꯣ ꯃꯣꯏ ꯃꯣꯏ ꯀꯟꯇ꯭ꯔꯤꯒꯤ
ꯑꯣ ꯑꯣ
ꯑꯗꯨꯒꯤ ꯐꯖꯕꯒꯤ ꯃꯣꯏꯗꯨ ꯑꯗꯨꯝ ꯆꯥꯟꯁꯇꯣ ꯌꯥꯝ ꯂꯩ ꯑꯗꯨꯒꯤꯅꯤ
ꯑꯣ ꯑꯗꯨ ꯑꯣꯏꯔꯝ
ꯑꯗꯨꯁꯨ ꯅꯨꯡꯉꯥꯏꯕꯒꯤꯅꯦ ꯃꯣꯏꯗꯤ
ꯈꯪꯗꯦꯗ ꯁꯣꯏꯗꯗꯤ ꯎꯝ ꯑꯥꯔꯖꯦꯟꯇꯤꯅꯥ ꯑꯥꯔꯖꯦꯟꯇꯤꯅꯥꯒ ꯄꯣꯔꯇꯨꯒꯜꯒꯨꯝ__
ꯑꯥ꯫
ꯑꯗꯣ ꯑꯗꯣ ꯑꯗꯨꯅ ꯑꯌꯥꯝꯕ ꯇꯧꯋꯦ꯫
ꯍꯣꯏ꯫ ꯕꯣꯜ ꯌꯦꯡꯕꯗꯒꯤ ꯈꯪꯗꯦ ꯀꯃꯥꯏ ꯂꯩꯕ ꯅꯪꯗꯤ ꯑꯗꯨꯝ ꯌꯨꯝꯗ ꯂꯩꯒꯗ꯭ꯔꯣ꯫
ꯍꯣꯏ꯫
ꯑꯣ꯫ ꯌꯥꯝ ꯐꯩ ꯑꯗꯨꯗꯤ꯫